ꯇꯥꯕ꯭ꯔꯥ
ꯑꯥ ꯇꯥꯔꯦ ꯆꯥꯛ ꯆꯥꯕꯤꯔꯕ꯭ꯔꯣ
ꯆꯥꯛ ꯆꯥꯈ꯭ꯔꯦ ꯉꯁꯥꯏꯅ ꯁꯧꯒ꯭ꯔꯤ ꯊꯣꯡꯕ ꯆꯥꯈ꯭ꯔꯦ
ꯑꯣ ꯖꯤꯝꯒꯤꯖꯤ ꯉꯁꯥꯏꯒꯤ ꯋꯥꯔꯤꯁꯦ ꯀꯩꯅꯣ ꯇꯧꯕ ꯀꯔꯤ ꯍꯥꯏꯅꯤ ꯍꯣꯏ ꯑꯗꯨꯒꯤꯗꯨꯣ ꯀꯟꯇ꯭ꯔꯣꯜ ꯇꯧꯔꯒ ꯆꯥꯕ ꯃꯤꯒꯤꯗꯤ ꯌꯥꯝꯅ ꯃꯣꯏꯗꯤ ꯏꯝꯄ꯭ꯔꯨꯚꯃꯦꯟ ꯑꯗꯨꯝ ꯂꯩꯕꯅꯦ ꯑꯗꯨꯒ ꯄꯨꯡ ꯆꯥ ꯆꯥꯥꯁꯟꯕꯗꯣ ꯑꯗꯨꯅ ꯀꯩ ꯍꯥꯏꯅꯤ ꯈꯪꯗꯦ ꯏꯝꯄ꯭ꯔꯨꯚꯃꯦꯟꯗꯣ ꯑꯗꯨ ꯑꯗꯨꯃꯥꯏꯅ ꯆꯥꯗꯕꯗꯨꯅꯗꯤ ꯈꯔꯗꯤ ꯋꯥꯠꯄꯗꯤ ꯃꯥꯜꯂꯦ ꯑꯗꯣ ꯕꯣꯗꯤ ꯕꯣꯗꯤꯗꯁꯨ ꯂꯩꯔꯦ ꯃꯤꯗꯣ
ꯑꯧ ꯃꯁꯥꯒꯤ ꯑꯣꯏꯅ ꯃꯦꯇꯥꯕꯣꯂꯤꯖꯝ ꯋꯥꯡꯕꯁꯨ ꯂꯩꯔꯦ ꯑꯗꯩ ꯁꯣꯁꯇ꯭ꯔꯣꯟꯅ ꯋꯥꯡꯕꯁꯨ ꯑꯗꯨꯝꯕꯩ ꯃꯈꯥꯁꯨ ꯄꯣꯜꯂꯤꯗꯅ꯫
ꯎꯝ ꯎꯝ ꯑꯗꯨꯃꯥꯏꯅ ꯂꯩ ꯑꯗꯣ꯫ ꯈꯪꯗꯦꯗ ꯍꯧꯖꯤꯛꯇꯤ ꯖꯤꯝꯒꯨꯝꯕ ꯆꯠꯄꯁꯦ ꯑꯗꯨꯝ ꯂꯥꯏꯞꯁ꯭ꯇꯥꯏꯜꯒꯤ ꯇꯥꯏꯞꯇ ꯑꯗꯨꯝ ꯆꯠꯅꯩ꯫
ꯎꯝ ꯆꯠꯅꯔꯦ꯫ ꯑꯗꯒꯤ ꯖꯤꯝꯁꯤꯗꯁꯨ ꯐꯖꯅ ꯁꯥꯟꯅꯗꯕ ꯃꯤꯁ ꯑꯗꯨꯝ ꯊꯦꯡꯅꯩꯑꯕꯀꯣ ꯂꯥꯛꯇꯤ ꯂꯥꯛꯄ꯫ ꯁꯥꯟꯅꯕꯗꯤ ꯁꯥꯟꯅꯗ ꯕ ꯐꯖꯅ꯫ ꯑꯗꯨꯝꯕꯁꯨ ꯑꯗꯨꯝ ꯊꯦꯡꯅꯩ ꯍꯜꯂꯣ꯫
ꯍꯥꯏꯅꯗꯤ ꯑꯗꯨꯒꯨꯝꯕꯁꯦ ꯖꯤꯝꯗ ꯂꯥꯛꯑꯒ ꯀꯩꯗꯧꯒꯦꯕ꫰꫰
ꯍꯥꯏꯗꯤ ꯂꯥꯛꯑꯒ ꯑꯗꯨꯝ ꯀꯩ ꯍꯥꯏꯅꯤ ꯗꯤꯜ ꯂꯤꯟꯕꯩꯇꯥꯥꯕꯗ ꯁꯥꯟꯅ ꯈꯥꯗꯤ꯫ ꯇ꯭ꯔꯦꯅꯔꯅ ꯁꯤ ꯇꯧ ꯍꯥꯏꯒꯁꯨ ꯋꯥꯔꯦ ꯀꯥꯏꯅ ꯂꯩꯊꯣꯛꯑꯒ ꯂꯩꯕꯗꯣ ꯑꯗꯨꯝ ꯈꯔ ꯁꯥꯟꯅꯔꯒ ꯑꯗꯨꯃꯥꯏꯅ ꯀꯩꯅꯣ ꯇꯧꯕꯁꯨ ꯑꯗꯨꯝ ꯊꯦꯡꯅꯩꯌꯦꯕ ꯃꯤꯁꯦꯗꯣ ꯍꯥꯏꯗꯤ ꯁꯨꯝ ꯐꯦꯁꯟꯒꯤ ꯇꯥꯏꯞꯇ ꯂꯥꯛꯄ ꯍꯥꯏꯇꯥꯔꯦ
ꯍꯣꯏ ꯑꯗꯨꯕꯨꯗꯤ ꯂꯥꯛꯑꯦ ꯑꯗꯣ ꯃꯤ ꯃꯁꯥꯗꯣ ꯏꯝꯄ꯭ꯔꯨꯚꯃꯦꯟꯇꯗꯤ ꯎꯕ꯭ꯔꯣ
ꯏꯝꯄ꯭ꯔꯨꯚꯃꯦꯟꯂꯦ ꯇꯞꯄꯦ ꯈꯔ ꯐꯖꯅ ꯁꯥꯟꯅꯗ꯭ꯔꯒꯗꯤ ꯀꯃꯥꯏꯅ ꯀꯩꯅꯣ ꯇꯧꯗꯣꯏꯅꯣ ꯑꯗꯒꯤ ꯈꯤꯇꯪ ꯑ ꯅꯨꯄꯥ ꯃꯍꯟꯗꯕ ꯍꯥꯏꯇꯥꯔꯦꯀꯣ ꯈꯤꯇꯪ ꯁꯥꯟꯅꯔꯒ ꯈꯤꯇꯪ ꯋꯥꯔꯒꯁꯨ ꯋꯥꯔꯦ ꯉꯝꯃꯔꯣꯏ ꯀꯥꯏꯅ ꯇꯧꯕ ꯑꯗꯨꯝꯁꯨ ꯑꯗꯨꯝ ꯊꯦꯡꯅꯩꯕ ꯋꯥꯕ ꯋꯥꯗꯤ ꯂꯣꯏ ꯋꯥꯔꯤ ꯉꯥꯛꯇꯅꯦꯕ ꯑꯗꯨ ꯈꯥꯡꯕ ꯈꯤꯇꯪ ꯉꯝꯗꯕ ꯃꯤꯁꯨ ꯑꯗꯨꯝ ꯊꯦꯡꯅꯩꯑꯕ ꯑꯗꯣ ꯑꯌꯥꯝꯕꯅ ꯑꯗꯨꯝ ꯐꯖꯟ ꯁꯥꯟꯅꯩꯗ ꯖꯤꯝ ꯂꯥꯛꯄꯁꯤꯗ ꯈꯔ ꯈꯇꯪ
ꯍꯥꯏꯗꯤ ꯎꯝ ꯃꯥꯏꯟ ꯕꯦꯛꯇꯔꯤꯌꯥꯁꯤꯗ ꯏꯝꯄ꯭ꯔꯨꯞ ꯇꯧꯅꯤꯡꯉꯦ ꯍꯥꯏꯇꯥꯥꯔꯒꯗꯤ꯫ ꯑꯗꯨꯝ ꯍꯥꯏꯗꯤ ꯃꯥꯅ ꯂꯥꯛꯏꯗꯣ ꯄꯩꯁꯥ ꯄꯤꯔꯒ ꯂꯥꯛꯄ ꯑꯌꯥꯝꯕ ꯑꯣꯏꯗꯣꯏꯅꯤꯗꯅ꯫
ꯎꯝ ꯎꯝ ꯎꯝ꯫
ꯑꯩꯅ ꯇꯧꯔꯤꯕ ꯊꯕꯛꯇꯣ ꯑꯗꯨꯒꯤ ꯐꯪꯅꯕ ꯆꯠꯇꯣꯏꯅꯤꯅ꯫ ꯑꯗꯨꯃꯥꯏꯅ ꯇꯧꯔꯒ ꯍꯣꯏ ꯅꯣꯡ ꯐꯥꯗꯣꯛꯄꯨꯗꯤ ꯏꯁꯥ ꯉꯝꯃꯛꯇꯕ ꯑꯣꯔ꯫ ꯃꯨꯠꯇꯁꯨ ꯗꯤꯄꯦꯟ ꯇꯧꯋꯤꯀꯣ ꯑꯩ ꯉꯁꯤꯗꯤ ꯌꯥꯝ ꯀꯨꯏꯅ ꯁꯥꯟꯅꯅꯤꯡꯗ꯭ꯔꯦ ꯁꯤ ꯈꯤꯇꯪ ꯁꯥꯟꯅꯔ ꯂꯣꯏꯁꯤꯜꯂꯒꯦꯅ ꯇꯧ꯫
ꯑꯧ
ꯑꯗꯨ ꯅꯠꯇꯕꯤꯗ ꯑꯗꯨꯃꯥꯏꯅ꯫
ꯑꯗꯒꯤ ꯈꯤꯇꯪ ꯁꯥꯟꯅꯔꯝꯃꯒ ꯑꯗꯨꯝ ꯇꯜꯂꯛꯄꯁꯨꯝ ꯌꯥꯎꯋꯦ ꯑꯩꯈꯣꯏꯁꯨ ꯑꯗꯨꯝ ꯌꯥꯎꯋꯦ ꯑꯗꯨꯝ ꯁꯨꯠ
ꯍꯣꯏ ꯑꯗꯨꯗꯤ ꯑꯗꯨꯝ ꯍꯣꯏ ꯆꯠꯅꯤꯡꯗꯦ ꯆꯠꯅꯤꯡꯗꯕ ꯖꯤꯝ ꯑꯗꯨꯝ ꯍꯥꯏꯗꯤ꯫ ꯁꯝꯅ ꯍꯥꯏꯔꯕꯗ ꯑꯣꯐ ꯁ ꯟ ꯁꯟꯗꯦ ꯁꯦꯇꯔꯗꯦꯒꯨꯝꯕ ꯑꯣꯐ꯫ ꯑꯣꯐ ꯖꯤꯝ ꯁꯀꯨꯜ ꯀꯅꯤꯡꯗꯕ ꯑꯗꯨꯃꯥꯏꯅ ꯖꯤꯝ ꯆꯠꯄꯒꯗꯣ ꯈꯔ ꯑꯗꯨꯝ ꯇꯜꯂꯛꯄ ꯃꯇꯥꯡꯁꯨ ꯑꯗꯨꯝ ꯌꯥꯎꯕꯅꯦꯕ꯫
ꯌꯥꯎꯏ꯫ ꯑꯗꯨꯒ ꯍꯥꯏꯗꯤ ꯇꯜꯂꯒꯁꯨ ꯑꯗꯨꯝ ꯆꯠꯅꯕ ꯍꯣꯠꯅꯩꯑꯦꯕ꯫ ꯑꯗꯩ ꯁꯨꯝ ꯆꯠꯇꯕꯁꯨ ꯑꯗꯨꯝ ꯌꯥꯎꯋꯦ ꯑꯗꯣ ꯈꯔꯅ꯫ ꯇꯃꯒꯣ ꯑꯁ ꯌꯥꯝ ꯋꯥꯏ ꯁꯤꯗꯤ ꯉꯝꯃꯣꯏ ꯀꯥꯏ ꯇꯣꯛꯊꯣꯛꯈꯤꯕꯁꯨ ꯌꯥꯎꯋꯦꯕ ꯄꯩꯁꯥꯗ ꯀꯩꯝ ꯄꯥꯃꯨꯗꯕ꯭ꯔ ꯈꯪꯗꯦꯕ꯫
ꯍꯣꯏ ꯑꯗꯨ ꯄꯩꯁꯥꯁꯨ ꯂꯩꯔꯦ ꯑꯗꯨ꯫ ꯀꯃꯁꯥꯗꯣ ꯁꯦꯝꯅꯤꯡꯉꯒ ꯂꯥꯛꯏꯕꯅꯤꯅ ꯃꯤ ꯂꯣꯏꯅꯃꯛꯇꯣ ꯑ ꯔꯤꯖꯜꯠꯇꯣ꯫ ꯐꯪꯉꯒ ꯆꯠꯈꯤꯕꯅꯗꯤ ꯐꯩꯗꯅ꯫
ꯐꯩ ꯑꯗꯨꯗ ꯑꯌꯥꯝꯕ ꯁꯨꯝ ꯑꯩꯅ ꯎꯕꯗꯅꯦ ꯃꯌꯥꯡ ꯀꯪꯕꯗ ꯅꯣꯏꯈꯠꯄ ꯂꯥꯛꯄ ꯀꯥꯡꯒꯁꯤꯗꯤ ꯈꯔ꯫ ꯉꯝꯕꯩ ꯇꯥꯏꯞ ꯇꯧꯋꯦꯕꯀꯣ ꯅꯣꯏꯔꯝꯕꯗꯒꯤ ꯍꯟꯊꯅꯕ ꯂꯥꯛꯄ ꯀꯥꯡꯕꯨꯁꯤꯅꯦꯕ꯫ ꯁꯤꯗ ꯇꯣꯛꯈ꯭ꯔꯤꯁꯦ ꯑꯌꯥꯝꯕꯅ꯫ ꯍꯜꯂꯣ꯫
ꯍꯜꯂꯣ꯫
ꯍꯜꯂꯣ ꯑꯥ ꯇꯥꯔꯕ꯫
ꯑꯥ ꯑꯥ ꯑꯥ ꯇꯥꯕꯤꯌꯦ ꯑꯣ ꯑ ꯑꯣꯗꯤꯕꯜ ꯑꯣꯏ꯫
ꯑꯗꯣ ꯁꯨꯃꯥꯏꯅ ꯃꯌꯥꯡ ꯀꯪꯕ ꯃꯤꯅ ꯂꯥꯛꯑꯒ ꯃꯁꯥ ꯈꯤꯇꯪ ꯐꯒꯠꯅꯕ ꯂꯥꯛꯄꯁꯤꯗꯤ ꯑꯗꯨꯝ꯫ ꯃꯣꯏꯁꯦ ꯈꯔ ꯈꯥꯡꯉꯝꯕꯩꯇꯥꯏꯞ ꯇꯧꯋꯦꯕꯀꯣ꯫
ꯎꯝ꯫
ꯑꯗꯨꯒ ꯃꯁꯥꯗꯣ ꯋꯦꯠ ꯂꯣꯁ ꯇꯧꯕꯒꯤ ꯂꯥꯛꯄꯁꯤꯅ ꯈꯔ꯫ ꯃꯣꯏꯁꯦ ꯈꯔ ꯇꯟ ꯈꯔ ꯉꯝꯍꯟꯗꯕ ꯍꯥꯏꯒꯗ꯭ꯔꯥ ꯋꯥꯕꯁꯦ ꯃꯣꯏꯅ ꯍꯦꯟꯕ꯭ꯔꯥ ꯈꯪꯗꯦꯕ꯫
ꯑꯣꯀꯦ ꯑꯗꯨꯗꯤ ꯑꯦꯕꯤꯗꯦꯟꯁ ꯕꯦꯁꯇꯗꯤ ꯇꯥꯔꯦ ꯅꯪꯒꯤ ꯉꯁꯥꯏꯗꯤ ꯍꯥꯏꯔꯛꯄ ꯑꯦꯛꯁꯄꯦꯔꯤꯃꯦꯟꯇꯦꯜ ꯀꯩꯅꯣꯅꯤꯅ ꯑꯗꯨꯗꯤ ꯑꯩ ꯑꯗꯨꯗꯤ ꯈꯪꯗ꯭ꯔꯦꯗꯤ ꯀꯃꯥꯏꯅ ꯇꯧꯔꯒ ꯑꯅꯤ ꯑꯅꯤꯗꯣ ꯈꯦꯠꯅꯕꯅꯣ ꯑꯗꯨꯗꯤ
ꯑꯝ ꯖꯤꯝꯒꯨꯝꯕ ꯆꯠꯂꯝꯕꯗꯤ ꯌꯥꯎꯔꯕ ꯏꯁꯥꯒꯤ
ꯍꯥꯟꯅ ꯑꯗꯨꯝ ꯆꯠꯂꯝꯃꯦ ꯖꯤꯝꯁꯨ ꯑꯗꯨꯝ ꯃꯈꯜ ꯃꯈꯜ ꯍꯥꯏꯗꯤ ꯖꯨꯨꯝꯕꯥꯒꯨꯝ ꯁꯨꯝ ꯍꯥꯏꯗꯤ ꯑꯗꯨꯨꯝꯕ ꯃꯈꯜ
ꯑꯣ ꯑꯗꯨꯝ ꯐꯩ ꯑꯗꯨꯒ ꯖꯤꯝ ꯁꯥꯟꯅꯔꯀꯥꯟꯗ ꯑꯩꯅꯉꯣꯟꯗ ꯅꯨꯡꯉꯥꯏꯇꯕ ꯑꯃꯗꯤ ꯂꯩꯌꯦꯕ
ꯎꯝ
ꯌꯥꯝ ꯅꯨꯡꯉꯥꯏꯇꯕꯁꯦ ꯏꯁꯥꯗꯤ ꯌꯥꯝ ꯀꯟꯈꯠꯂꯦꯕꯀꯣ ꯑꯩꯁꯦ ꯖꯤꯝ ꯁꯥꯟꯅꯕ ꯃꯇꯝꯗ ꯏꯁꯥꯁꯨ ꯐꯤꯠ ꯑꯣꯏꯈꯠꯂꯦ꯫ ꯀꯥꯡꯖꯨ ꯀꯥꯡꯈꯠꯂ ꯏꯁꯇꯦꯃꯤꯅꯥꯗꯤ ꯍꯟꯊꯩ ꯏꯁꯇꯦꯃꯤꯅꯥ ꯍꯟꯊꯩꯌꯦꯗꯤ꯫ ꯂꯝꯖꯦꯟꯒꯨꯝꯕ ꯆꯦꯜꯂꯛꯄꯦ ꯁꯦ ꯍꯥꯏꯐꯦꯠꯃꯤꯟꯗ ꯁꯨꯝ ꯆꯦꯟꯈ꯭ꯔꯕꯅꯤ ꯂꯝꯕꯤ ꯆꯦꯜꯂꯛꯄꯁꯦ ꯉꯝꯃꯛꯇꯦ ꯑꯩ ꯑꯗꯨꯝ꯫ ꯐꯥꯏꯚ ꯀꯤꯂꯣꯃꯤꯇꯔ ꯆꯦꯟꯕ ꯀꯥꯏꯁꯦ ꯑꯩ ꯑꯗꯨꯝ ꯋꯥꯋꯀꯤꯡ ꯆꯦꯟꯕꯗ ꯑꯩ ꯑꯗꯨꯝ ꯀꯩꯁꯨ ꯋꯥꯗꯦꯕ꯫
ꯎꯝ꯫
ꯑꯗꯣ ꯖꯤꯝ ꯁꯥꯟꯅꯔꯕ ꯃꯇꯨꯡꯗ ꯋꯥꯟ ꯀꯤꯂꯣꯃꯤꯇꯔ ꯆꯦꯟꯕꯁꯨ ꯌꯥꯝ ꯋꯥꯏꯑꯕ ꯑꯩꯉꯣꯟꯗ꯫ ꯇ꯭ꯔꯦꯠꯃꯦꯜꯗꯕꯨꯗꯤ ꯉꯝꯖꯕ ꯂꯝꯕꯤꯗ ꯗꯥꯏꯔꯦꯛ ꯊꯣꯛꯣꯂꯛꯑꯀꯥꯟ ꯆꯦꯟꯕꯁ ꯋꯥꯏꯑꯦꯕ꯫ ꯏꯁꯥꯗ ꯆꯥꯎꯈꯠꯂꯛꯄꯒꯤ ꯃꯣꯏꯅ ꯈꯪꯗꯦ ꯃꯨꯛꯄꯗ ꯆꯠꯄ ꯆꯠꯄ ꯆ ꯇꯧꯋꯦꯕ꯫
ꯖꯤꯝ ꯃꯅꯨꯡꯗꯗꯤ ꯑꯗꯨꯝ꯫ ꯃꯤꯌꯥꯝꯅ ꯃꯅꯨꯡꯗ ꯂꯩꯕꯒꯤ ꯇꯥꯏꯞꯇ ꯄꯨꯔꯥ ꯄ꯭ꯔꯤꯁꯦꯠ ꯀꯟꯗꯤꯁꯟꯁꯇ ꯑꯗꯨꯝ ꯅꯨꯡꯇꯤ ꯈꯨꯗꯤꯡ ꯆꯞ ꯃꯥꯟꯅꯕ
ꯑ
ꯑꯗꯨꯒ ꯂꯩꯔꯔꯝꯕ ꯌꯥꯏ ꯑꯗꯨꯅ ꯑꯗꯨꯒꯤ ꯈꯦꯠꯅꯕꯗꯤ
ꯂꯩꯔꯦ ꯑꯗꯒꯤ ꯇ꯭ꯔꯦꯟꯃꯜ ꯆꯦꯟꯕ ꯍꯥꯏꯁꯤꯗꯤ ꯈꯣꯡ ꯊꯥꯡꯕ ꯈꯛꯇꯅꯤ ꯂꯝꯕꯤꯗ ꯆꯦꯟꯕ ꯕꯣꯗꯤ ꯋꯦꯠꯇ ꯌꯥꯎ ꯆꯦꯜꯂꯛꯀꯗꯣꯏꯅꯦ ꯑꯗꯩ ꯆꯤꯡ ꯀꯥꯕꯒꯨꯝꯕꯗ ꯆꯤꯡ ꯀꯥ ꯆꯤꯡ ꯑꯗꯩ ꯆꯤꯡ ꯀꯥꯞꯕ ꯇꯞꯅ ꯀꯥꯕ ꯋꯥꯔꯤ ꯑꯩ ꯆꯦꯟꯈꯠꯄꯒꯁꯨ ꯑꯗꯨꯝ ꯉꯝꯃꯝꯕꯅꯦꯕ ꯖꯤꯝ ꯁꯥꯟꯅꯔꯀꯥꯟꯗꯤ ꯉꯝꯗꯦꯕ ꯑꯗꯣ ꯍꯧꯖꯤꯛꯇꯤꯨꯛ ꯉꯝꯃꯦꯕ ꯖꯤꯝ ꯁꯥꯟꯅꯗ꯭ꯔꯀꯥꯟꯗꯗꯤꯨꯛ
ꯋꯦꯠꯇꯣ ꯍꯟꯊꯔꯛꯄ ꯍꯥꯏꯗꯣꯏꯔꯥ
ꯑꯗꯨ ꯖꯤꯝ ꯁꯥꯝꯕ ꯃꯤꯗꯨ ꯑꯗꯨꯝ ꯆꯤꯡ ꯍꯣꯏ ꯑꯩꯅ ꯈꯟꯕꯗ ꯃꯣꯏꯒꯤ ꯃꯤꯡꯁꯦ ꯑꯦꯛꯁꯔꯁꯥꯏꯁꯁꯦ ꯑꯃꯇꯥꯡꯗ ꯂꯤꯃꯤꯠ ꯇꯧꯗꯕ ꯃꯥꯜꯂꯦ ꯃꯈꯜ ꯃꯈꯜ ꯑꯗꯨꯝ ꯇ꯭ꯔꯥꯏ ꯇꯧꯕ ꯍꯥꯜꯂꯦ ꯃꯣꯏꯗꯣ
ꯎꯝ ꯑ ꯍꯥꯏꯗꯤ ꯀꯥꯔꯗꯤꯌꯣ ꯁꯥꯟꯅꯕ ꯑꯩꯗꯤ ꯁꯥꯟꯅꯔꯛꯇꯦꯕꯀꯣ ꯄꯥꯛꯅ ꯀꯥꯔꯗꯤꯌꯣꯗꯤ ꯄꯥꯛ ꯁꯥꯟꯅꯍꯔꯂꯛꯇꯦꯕ ꯍꯥꯏꯗꯤ ꯑꯩ ꯇ꯭ꯔꯦꯅꯔꯗꯨꯗ ꯅꯪ ꯀꯥꯔꯗꯤꯑꯣ ꯁꯥꯟꯅꯔꯗꯤ ꯋꯦꯠꯁꯦ ꯏꯝꯄ꯭ꯔꯨꯃꯦꯟꯕ ꯉꯃꯔꯣꯏ ꯀꯥꯔꯗꯤꯌꯣ ꯇꯧꯔꯒꯗꯤ ꯅꯪꯗꯨ ꯀꯦꯂꯣꯔꯤꯁꯦ ꯌꯥꯝ ꯕꯔꯟ ꯇꯧꯕ ꯍꯦꯟꯃꯟꯈ꯭ꯔꯅꯤꯅ ꯀꯥꯔꯗꯤꯑꯣꯣꯗ
ꯑꯥ
ꯑꯥ ꯑꯗꯣ ꯍꯥꯏꯗꯤ ꯀꯩꯅꯣ ꯑꯇꯣꯞꯄ ꯃꯁꯜ ꯒꯦꯟ ꯇꯧꯕꯗꯁꯨ ꯀꯥꯔꯗꯤꯌꯣ ꯁꯥꯟꯅꯍꯟꯕ ꯃꯤ ꯂꯩꯌꯦꯕ꯭ꯔꯥ ꯑꯗꯨꯝ ꯑꯣ ꯁꯥꯟꯅꯕꯗꯨꯅ ꯐꯩꯌꯦꯅ ꯈꯜꯂꯦꯕ ꯑꯩ ꯋꯥꯈꯜꯗꯗꯤ ꯑꯩ ꯁꯥꯟꯅꯍꯜꯂꯛꯇꯦꯕ ꯃꯣꯏꯅ ꯇ꯭ꯔꯦꯅꯔꯅ ꯅꯪ ꯀꯥꯔꯗꯤꯑꯣ ꯌꯥꯝ ꯁꯥꯟꯅꯕ ꯌꯥꯔꯣꯏꯅ ꯑꯗꯨꯅ ꯁꯥꯟꯅꯔꯛꯇꯕꯅꯤꯅ ꯀꯥꯔꯗꯤꯑꯣꯣꯗ ꯁꯨꯝ ꯇꯧꯔꯛꯇ꯭ꯔꯕꯅꯤꯅ ꯑꯔꯨꯝ ꯑꯔꯨꯝꯕ ꯊꯪꯂ ꯄꯩꯁꯥꯔꯨꯛꯇꯗ ꯑꯣꯏꯔꯅꯤꯅꯦ ꯏꯁꯥꯥꯁꯗꯤ ꯀ ꯀꯥꯡꯈꯠꯄ ꯑꯗꯨꯒ ꯀꯥꯔꯖꯤꯌꯣꯗ ꯉꯝꯃꯛꯇꯦꯕ ꯏꯁꯥꯗ
ꯅꯪꯒꯤ ꯕꯣꯠꯒꯣꯜꯁꯇꯣ ꯍꯥꯏꯒꯗꯕꯅꯦ ꯍꯥꯏꯗꯤ ꯑꯩꯒꯤꯁꯦ ꯑꯦꯟꯗꯤꯔꯦꯟꯁ ꯍꯦꯟꯒꯠꯍꯟꯕ ꯄꯥꯝꯃꯤ ꯏꯁꯇꯦꯃꯤꯅꯥ ꯍꯦꯟꯒꯠꯍꯟꯕ ꯄꯥꯝꯃꯤ ꯄꯥꯝꯃꯤ ꯑꯗꯩꯗꯤ ꯑꯗꯨꯅ ꯃꯈꯜ ꯑꯃ ꯂꯩ ꯆꯥꯈ꯭ꯔꯦ ꯑꯗꯨꯒꯤ ꯃꯇꯨꯡ ꯏꯟꯅꯣꯏ ꯅꯣꯏꯒꯤ ꯇ꯭ꯔꯦꯅꯔ ꯑꯗꯨꯅ ꯅꯪ ꯑꯦꯛꯁꯔꯁꯥꯏꯁ ꯂꯥꯟ ꯑꯗꯨꯝ ꯁꯦꯝꯃꯛꯄ ꯑꯣꯏ ꯌꯥꯎꯕꯅꯦ
ꯑꯥꯎ ꯑꯗꯨꯝꯗꯤ ꯍꯥꯏꯕ ꯑꯗꯨꯗ ꯑꯣ ꯀꯩꯅꯣꯅ ꯇꯧꯔꯤꯁꯤꯅ ꯍꯥꯏꯗꯤ ꯄꯣꯠ ꯑꯩꯅꯁꯨ ꯑꯗꯨꯕꯨꯗꯤ ꯍꯥꯏꯖꯔꯦꯅ ꯇꯧꯔꯒꯁꯨ ꯈꯔ ꯂꯩꯔ ꯄꯠ ꯌꯥꯔꯅꯤ ꯃꯁꯜꯗꯨ ꯍꯟꯅ ꯒ꯭ꯌꯥꯟ ꯇꯧꯍꯟꯒꯅꯨ ꯇꯧꯍꯟꯒꯅꯨ ꯑꯩꯈꯣꯏ ꯇ꯭ꯔꯦꯅꯔ ꯇꯧꯋꯤꯖꯦ ꯌꯥꯝ ꯊꯣꯛꯍꯅꯤꯡꯕ ꯑꯩꯅꯗꯤ ꯑꯩꯗꯤ ꯊꯣꯛꯅꯤꯡꯕꯩ ꯁꯥꯟꯅꯕ ꯅꯠꯇꯦꯕꯦ ꯒꯤꯝ ꯁꯥꯟꯅꯩ ꯏꯁꯥꯒꯤ ꯐꯤꯠ ꯑꯣꯏꯖꯅꯕ ꯁꯥꯟꯅꯖꯕꯅꯦꯕ ꯑꯩꯗꯤ ꯑꯗꯨꯗ ꯊꯣꯛꯅꯤꯡꯕ ꯈꯣꯍꯅꯤꯡꯕ ꯂꯩꯇꯦꯕ ꯑꯗꯨꯗ ꯑꯩꯈꯣꯏ ꯇ꯭ꯔꯦꯅꯔꯅ ꯌꯥꯝ ꯊꯣꯛꯍꯟꯅꯤꯡꯕ ꯅꯪ ꯃꯁꯜꯗꯣ ꯈꯔ ꯄꯥꯝꯕꯨꯡꯒꯨꯝꯕ ꯈꯔ ꯐꯖꯩ ꯍꯥꯏꯅ ꯊꯣꯛꯍꯟꯅꯤꯡꯕ ꯑꯩꯗꯤ ꯑꯗꯨꯏ ꯄ꯭ꯂꯥꯟꯁꯦ ꯑꯩꯉꯣꯟꯗ ꯁꯨꯡꯂꯩ ꯂꯩꯇꯦꯕ ꯊꯣꯛꯅꯤꯡꯗꯦꯕ ꯑꯩꯗꯤ ꯑꯗꯒꯤ ꯌꯥꯝꯅ ꯌꯥꯝ ꯆꯥꯎꯁꯨ ꯄꯥꯝꯗꯦꯕ ꯏꯁꯥꯗꯣ ꯑꯩꯗꯤ ꯁꯨꯝ ꯏꯁꯥ ꯐꯤꯠ ꯑꯣꯏꯖꯔ ꯐꯨꯠ ꯑꯃ ꯂ ꯂꯩꯄ ꯈꯤꯇꯪ ꯐꯤꯠ ꯑꯣꯏꯖꯕꯗꯣ ꯑꯗꯨ ꯩꯅ ꯑꯖꯨ ꯁꯨꯝ ꯀꯥꯔꯗꯤꯌꯣ ꯇꯧꯔꯛꯇ꯭ꯔꯒꯗꯤ ꯇ꯭ꯔꯦꯠꯃꯦꯜꯗꯕꯗꯤ ꯆꯦꯜꯍꯜꯂꯒꯁꯨ ꯉꯝꯃꯛꯇꯦꯕ ꯂꯝꯖꯦꯟ ꯆꯦꯟꯕ ꯈꯣꯠꯄ ꯇꯧꯔꯛꯄꯗꯗꯤ
ꯎꯝ ꯍꯧꯖꯤꯛꯀꯥꯟ ꯌꯥꯝ ꯔꯟꯅꯤꯡ ꯌꯥꯝ ꯄꯣꯄꯨꯂꯔ ꯑꯣꯏꯔꯤꯕ ꯃꯥꯜꯂꯦ ꯃꯃꯥꯡ ꯆꯍꯤ ꯑꯗꯨꯃꯥꯏꯅ ꯑꯃ ꯑꯅꯤꯗ
ꯑꯧ ꯑꯗꯣ ꯑꯉꯥꯡ ꯑꯉꯥꯡ ꯑꯣꯏꯔꯤ ꯉꯥꯅꯖꯨ ꯈꯔ ꯀꯟꯕ ꯍꯦꯜꯂꯤꯗ ꯏꯁꯥꯁꯦ
ꯑꯗꯨꯕꯨꯗꯤ ꯑꯩꯗꯤ ꯁꯨꯝ ꯁꯤꯗꯦꯟꯇꯔꯤ ꯂꯥꯏꯞ ꯏꯁ꯭ꯇꯥꯏꯜꯗꯣ ꯑꯉꯥꯡ ꯑꯣꯏꯔꯤꯉꯩꯗꯩꯗꯤ ꯆꯦꯟꯕ ꯆꯣꯡꯕꯁꯨ ꯃꯌꯥꯝꯃ ꯑꯗꯨꯝ ꯇꯧꯔꯝꯃꯦ ꯍꯥꯏꯗꯤ ꯂꯥꯏꯔꯤꯛ ꯇꯣ ꯄꯥꯇꯥꯔꯁꯨ ꯁꯥꯟꯅꯕꯗꯣ ꯑꯗꯨꯝ ꯅꯨꯡꯇꯤꯒꯤ ꯁꯥꯟꯅꯔꯝꯃꯤꯅꯦ ꯑꯗꯣ ꯁꯨꯝ ꯁꯨꯝ ꯆꯥꯎꯈꯠꯂꯛꯑꯗꯤ ꯅꯨꯡꯇꯤꯒꯤ ꯁꯥꯟꯅꯕꯗꯨꯗꯤ ꯁꯥꯟꯅꯔꯛꯇ꯭ꯔꯦꯗꯅ
ꯎꯝ
ꯏꯁꯥꯅ ꯖꯤꯝꯒꯨꯝꯕ ꯆꯠꯆꯕꯗꯨꯅ ꯆꯠꯆꯒꯔꯦ ꯑꯗꯨ ꯍꯥꯏꯗꯤ ꯌꯨꯝꯗ ꯊꯧꯋꯣꯢꯀꯤ ꯊꯧꯔꯤ ꯆꯣꯡꯕ ꯑꯗꯩꯗꯤ ꯆꯦꯟꯕꯒꯨꯝꯕ ꯁꯥꯟꯅꯕꯗꯨꯗꯤ ꯑꯗꯨꯗꯤ ꯁꯥꯟꯅꯗ꯭ꯔꯦꯕ ꯑꯉꯥꯡꯑꯣꯢꯉꯥꯏꯗ ꯇꯤꯟ ꯁꯥꯡꯅꯁꯨ ꯆꯦꯜꯂꯦ ꯀꯨꯏꯅꯁꯨ ꯆꯦꯟꯕ ꯉꯝꯃꯦ
ꯑꯧ
ꯑꯗꯣ ꯍꯧꯖꯤꯛꯇꯤ ꯑꯗꯨꯃꯥꯏꯅ ꯆꯦꯜꯂꯨ ꯍꯥꯏꯔꯛ ꯇꯥꯔꯗꯤ ꯈꯔ ꯋꯥꯔꯅꯤ
ꯑꯧ ꯈꯤꯇꯪ ꯍꯥꯏꯗꯤ ꯑꯩꯈꯣꯏꯖꯨ ꯊꯕꯛꯇꯨ ꯆꯤꯜꯂꯛꯄ ꯍꯥꯏꯇꯔꯦ ꯂꯥꯏꯔꯤꯛ ꯄꯥꯕꯕꯨ ꯑꯣꯏꯔꯣ ꯀꯩꯅꯣꯝ ꯇꯧꯕ ꯊꯕꯛꯇꯨ ꯁꯨꯝ ꯆꯜꯂꯛꯄꯅꯦ ꯉꯝꯃꯛꯇꯦꯕ ꯑꯗꯨꯝꯕ ꯃꯌꯥꯝ ꯍꯥꯏꯗꯣꯛ ꯈꯥꯏꯗꯣꯛꯄꯗ
ꯑꯗꯣ ꯅꯪ ꯃꯥꯅꯦ ꯑꯉꯥꯡ ꯑꯣꯏꯔꯤꯀꯥꯟꯗꯅ ꯍꯦꯟꯅ ꯏꯁꯥꯗꯣ ꯐꯕꯃꯛꯅꯠ ꯇꯥꯔꯒꯁꯨ ꯌꯥꯡꯕꯗꯣ ꯍꯦꯟꯕꯅꯦꯕ ꯂꯨꯝꯙꯔꯛꯄꯩ ꯇꯥꯏꯞ ꯇꯧꯔꯦꯅ ꯍꯧꯖꯤꯛ ꯇꯦ ꯁꯨꯝ ꯑꯍꯥꯟ ꯑꯣꯏꯁꯤꯜꯂꯛꯄꯒꯤ
ꯑꯧ ꯑꯗꯣ ꯁꯨꯝ ꯑꯦꯛꯁꯔꯁꯥꯏꯁꯀꯨꯝꯕ ꯑꯗꯨꯝ ꯇꯧꯔꯒꯗꯤ ꯑꯗꯨꯝ ꯏꯁꯥꯁꯦ ꯐꯤꯠ ꯑꯣꯏꯔꯒ ꯂꯩꯗꯧꯖꯥꯠꯅꯤꯗ ꯑꯩꯈꯣꯏꯅ
ꯃꯥꯅꯦ ꯑꯩꯈꯣꯏꯅ ꯄ꯭ꯔꯤꯐꯔꯦꯟꯁꯇꯣ ꯄ꯭ꯔꯥꯏꯌꯣꯔꯤꯇꯤꯗꯣ ꯑꯩꯈꯣꯏ ꯍꯦꯜꯠꯇ ꯐꯖꯅ ꯊꯝꯗꯕꯒꯤꯅꯦ ꯍꯥꯏꯗꯤ
ꯎꯝ
ꯀꯩꯅꯣ ꯂꯥꯏꯔꯤꯛ ꯄꯥꯕ ꯑꯗꯒꯤ ꯊꯕꯛ ꯀꯤ ꯗꯨꯃꯥꯏꯅ ꯑꯗꯨꯝ ꯈꯜꯂꯤꯉꯥꯏꯗ
ꯎꯝ ꯑꯥ ꯑꯥ ꯑꯗꯦ ꯄ꯭ꯔꯦꯁꯔ ꯃꯌꯥꯝꯖꯤꯅꯖꯨꯅꯦꯕ ꯑꯩꯈꯣꯏꯗ ꯂꯥꯛꯏꯕ ꯄ꯭ꯔꯦꯁꯔ ꯃꯌꯥꯝꯖꯤꯅꯖꯨ ꯑꯗꯨ ꯈꯟꯖꯤꯜꯂꯨꯗ ꯏꯁꯥꯒꯤ ꯍꯦꯜ ꯈꯜꯕ ꯉꯝꯃꯛꯇꯕꯗꯣ ꯑꯗꯨꯏꯍꯛꯇ ꯑꯣꯏꯔꯛꯦꯕ ꯑꯗꯨ ꯁꯤ ꯐꯠꯇꯤ ꯐꯠꯇ꯭ꯔꯤꯅꯦꯕ ꯍꯦꯜꯇꯁꯤꯅ ꯐꯥꯔꯁ ꯄ꯭ꯔꯥꯏꯌꯣꯔꯤꯇꯤꯒꯨꯝꯕ ꯊꯝꯃꯝꯕꯒ ꯐꯩꯌꯦꯅ ꯈꯜꯂꯦꯕ
ꯑꯩꯗꯤ ꯍꯧꯖꯤꯛ ꯑꯥ ꯂꯥꯏꯞ ꯁ꯭ꯇꯥꯏꯜ ꯗꯤꯖꯤꯁ ꯃꯌꯥꯝ ꯂꯥꯛꯏꯁꯦ ꯗꯥꯏꯕꯦꯇꯤꯁ ꯑꯣꯏꯔꯣ ꯑꯗꯩꯗꯤ ꯍꯥꯔꯠ ꯀꯤ ꯃꯌꯥꯝ ꯂꯥꯛꯏꯁꯦ ꯕꯤ ꯄꯤ ꯃꯌꯥꯝ ꯑꯁꯤ ꯇꯪꯈꯥꯏ ꯑꯃꯗꯤ ꯀꯩꯅꯣ ꯑꯩꯈꯣꯏ ꯍꯧꯖꯤꯛꯀꯤ ꯂꯥꯏꯐ ꯂꯩꯔꯤꯕ ꯂꯩꯔꯤꯕ ꯑꯩꯈꯣꯏꯒꯤ ꯂꯥꯏꯞꯁ꯭ꯇꯥꯏꯜꯁꯤꯅ ꯑꯗꯨꯝ ꯑꯣꯏꯗꯣꯏꯅꯦꯕ ꯀꯣꯁꯇꯣ ꯃꯦ ꯃꯦꯟ ꯐꯦꯛꯇ꯭ꯔꯗꯣ
ꯑꯧ
ꯑꯗꯨꯅ ꯊꯕꯛ ꯐꯅꯌꯥꯝ ꯇꯧꯔꯁꯨ ꯑꯗꯨꯒꯨꯝꯕ ꯅꯥꯁꯤꯜꯂꯛꯑꯗꯤ ꯑꯃꯨꯛ ꯕꯦꯔꯥ ꯀꯥꯔꯛꯇꯣꯏꯅꯤ
ꯈꯟꯗꯤ ꯈꯟꯕ ꯑꯗꯨꯝ ꯍꯥꯏꯗꯤ ꯃꯤ ꯈꯨꯗꯤꯡꯃꯛꯇꯤ ꯈꯪꯗꯤ ꯑꯗꯨꯝ ꯈꯪꯅꯩꯅꯦꯕ ꯁꯤ
ꯂꯣꯏ ꯈꯪꯉꯤꯅꯦ ꯍꯥꯏꯕ ꯍꯥꯏꯗꯤ ꯑꯩꯅ ꯇꯧꯔꯤꯁ ꯆꯦ ꯁꯤ ꯆꯦꯟꯖ ꯇꯧꯕꯝ ꯊꯣꯛꯑꯦ ꯈꯔ ꯍꯛꯆꯥꯡꯗꯣ ꯑꯦꯛꯇꯤꯞ ꯑꯣꯏꯅ ꯂꯩ ꯇꯥꯔꯒꯗꯤ ꯍꯦꯟꯅ ꯀꯨꯏꯅ ꯀꯩꯅꯣ ꯇꯧꯗꯣꯏꯅꯦꯗꯣ ꯑꯗꯣ ꯊꯕꯛꯇꯣ ꯀꯃꯥꯏ ꯇꯧꯕꯅꯣ ꯈꯪꯗꯦ ꯃꯤꯒꯩꯗꯣ ꯑꯗꯨꯝ ꯃꯇꯝ ꯀꯥꯏꯊꯣꯛꯄꯗꯣ ꯈꯪꯗꯦ ꯑꯗꯨꯅꯦ ꯑꯩꯁꯦ ꯉꯝꯗꯕ ꯃꯥꯜꯂꯦ
ꯎꯅꯗꯕ ꯑꯗꯥꯒꯤ ꯀꯥꯏꯊꯣꯏ ꯃꯇꯝꯗꯨꯗꯥꯖꯨ ꯍꯥꯏꯗꯤ ꯃꯇꯝꯖꯨ ꯂꯩꯖꯨ ꯂꯩꯔꯛꯇꯕ ꯑꯗꯩ ꯅꯨꯡꯇꯤꯒꯤ ꯇꯧꯗ꯭ꯔꯒꯗꯤ ꯑꯃꯨꯛ ꯇꯥꯟꯖꯟꯕ ꯑꯃ ꯌꯥꯎꯔꯛꯄ ꯍꯣꯋꯦ ꯅꯣꯡ ꯐꯥꯗꯣꯛꯀ ꯇꯧꯕꯖꯤꯗꯤ ꯈꯤꯇꯪ ꯇꯟꯕ ꯑꯃ ꯌꯥꯎꯛꯄꯅꯦꯕ
ꯖꯤꯝꯖꯦ ꯑꯩꯈꯣꯏ ꯁꯥꯟꯅꯔꯛꯄꯁꯦ ꯑꯣꯏ ꯕꯣꯗꯤ ꯕꯤꯜꯗꯔ ꯃꯣꯏꯊꯣꯛꯄ ꯑꯦꯟ ꯑꯇꯣꯞ ꯑꯇꯣꯞꯄ ꯇꯣꯔꯅꯥꯃꯦꯟ ꯋꯥꯔꯜ ꯆꯦꯝꯄꯤꯌꯟꯁꯤꯞ ꯊꯣꯛꯄ ꯃꯤꯒꯤꯗꯤ ꯄꯨꯡ ꯃꯔꯤ ꯃꯉꯥ ꯁꯥꯟꯅꯔꯝꯕ ꯌꯥꯏ ꯑꯗꯣ ꯅꯣꯔꯃꯦꯜ ꯑꯈꯣꯏ ꯅꯣꯔꯃꯦꯜ ꯄꯥꯔꯁꯟ ꯑꯃꯒꯤꯗꯤ ꯄꯨꯡ ꯑꯃ ꯑꯦꯠꯂꯤꯁ ꯊꯥꯔꯇꯤ ꯃꯤꯅꯠꯁꯇꯪ ꯁꯥꯟꯅꯔꯁꯨ ꯑꯗꯨꯝ ꯌꯥꯏ ꯍꯥꯏꯕꯅꯦꯕ
ꯑꯧ
ꯋꯥ꯭ꯔꯛ ꯑꯥ꯭ꯎꯠ ꯇꯣ ꯑꯗꯣ ꯑꯗꯨꯕꯧꯗ ꯇꯟ ꯇꯧꯕ ꯇꯜꯂꯛꯑꯕꯅꯤꯅ ꯀꯩ ꯍꯥꯏꯗꯣꯏꯅꯣ ꯈꯪꯗ꯭ꯔꯦ
ꯑꯗꯣ ꯍꯟꯗꯛꯀꯤ ꯑꯩꯈꯣꯏ ꯇ꯭ꯔꯦꯅ꯭ꯔꯗꯣ ꯈꯔ ꯃꯥ ꯃꯁꯥꯥꯖꯨ ꯐꯕꯅꯤꯅ ꯃꯤꯁꯦ ꯄꯡꯉꯝꯗ ꯉꯝꯗꯧ ꯃꯥꯜꯂꯦꯕ ꯑ ꯃꯥꯅ ꯂꯥꯛꯅꯕꯖꯦ ꯂꯥꯛꯅꯕꯖꯤꯗꯤ ꯑꯩ ꯄꯨꯟꯁꯤꯗ ꯕꯦꯟ ꯄ꯭ꯔꯦꯁꯇ ꯃꯥꯅ ꯑꯍꯥꯟꯕꯅꯤ ꯀꯩꯅꯣ ꯑꯥꯏꯇꯤ ꯀꯦꯖꯤ ꯕꯦꯟ ꯄ꯭ꯔꯦꯁ ꯇꯧꯍꯜꯂꯤꯁꯦ ꯑꯩꯉꯣꯟꯗ ꯑꯗꯣ ꯑꯗꯨꯝ ꯉꯝꯖꯨ ꯉꯝꯃꯛ ꯉꯝꯒꯤꯕ ꯃꯥꯅ ꯅꯝꯐꯨ ꯅꯝꯐꯨꯗ ꯇꯧꯍꯟꯕꯗꯨꯅ ꯊꯥꯏꯅ ꯑꯩ ꯇꯧꯋꯦ ꯑꯗꯒꯤ ꯊꯥꯏꯅ ꯑꯩ ꯇ꯭ꯔꯦꯅ꯭ꯔ ꯌꯥꯎꯗꯕꯤꯗ ꯈꯔꯗꯤ ꯁꯥꯟꯅꯔꯝꯃꯦꯕ ꯑꯩꯁꯦ ꯀꯩ ꯍꯥꯏ ꯍꯣꯁꯇꯦꯜꯗꯒ ꯂꯩꯔꯤ ꯃꯇꯝꯗ ꯑꯗꯨꯃꯥꯏꯅ ꯁꯥꯟꯅꯔꯝꯃꯦꯕ ꯍꯣꯁꯇꯦꯜꯗꯒ ꯂꯩꯕ ꯃꯇꯝ ꯁꯥꯟꯅꯕꯗꯨꯗꯤ ꯑꯩꯅ ꯊꯥꯡꯒꯠꯂꯤꯖꯤꯗꯤ ꯀꯦꯖꯤ ꯇꯔꯥ ꯇꯔꯥꯒ ꯍꯥꯞꯄꯒ ꯀꯨꯟꯒ ꯊꯥꯡꯒꯠꯂꯒꯗꯤ ꯌꯥꯝ ꯌꯥꯝꯒ꯭ꯔꯦ ꯑꯩꯅ ꯊꯥꯡꯒꯠꯂꯤꯁꯦ ꯍꯥꯏꯗꯤ ꯏꯁꯥ ꯏꯇꯟꯗ ꯇꯧꯅꯤ ꯁꯞꯄꯣꯔꯠꯀꯨꯝꯕ ꯂꯩꯇꯕ ꯈꯔ ꯇꯧꯕꯅꯤ ꯑꯗꯨꯒ ꯁꯣꯝꯗ ꯇ꯭ꯔꯦꯅ꯭ꯔ ꯌꯥꯎꯔꯕ ꯇꯧꯔꯒꯅ ꯑꯥꯏꯇꯤ ꯀꯦꯖꯤꯒ ꯊꯥꯡꯒꯠꯍꯜꯂꯦ ꯍꯥꯏꯔꯗꯤ
ꯎꯝ ꯄꯣꯇꯦꯟꯁꯤꯌꯦꯜ ꯗꯣꯠ ꯇ꯭ꯔꯦꯅ꯭ꯔꯅ ꯃꯤ ꯑꯃꯝꯃꯝꯇ ꯑꯗꯨꯝ ꯊꯝꯃꯝꯃꯅꯤ ꯃꯥꯗꯣ ꯁꯨꯃꯥꯏꯅ ꯇꯧꯔ ꯉꯝꯕ ꯌꯥꯏ ꯉꯝꯕ ꯌꯥꯏꯅ ꯍꯥꯏꯗꯤ ꯃꯥꯗꯣ ꯁꯥꯇ꯭ꯔ ꯃꯌꯥꯝꯁꯨ ꯇ꯭ꯔꯦꯟ ꯑꯗꯨꯝ ꯇꯧꯔꯛꯑꯕꯅꯤꯅ
ꯑꯥꯎ ꯉꯝꯃꯣꯏ ꯉꯝꯗ꯭ꯔꯦ ꯍꯥꯏꯕꯒ ꯌꯥꯗꯕꯤꯅꯤ ꯉꯝꯗꯕ ꯌꯥꯔꯣꯏ ꯍꯥꯏꯕꯤꯅꯤ
ꯍꯣꯏ ꯍꯥꯏꯗꯤ ꯑꯇꯣꯞꯄ ꯃꯌꯥꯝꯁꯨ ꯉꯝꯒ꯭ꯔꯕꯅꯤꯅ ꯅꯪꯁꯨ ꯉꯝꯒꯗꯕꯅꯦꯅ ꯑꯗꯨꯝ ꯇꯧꯔꯝꯃꯅꯤꯕ
ꯑꯥꯎ ꯑꯗꯩ ꯀꯤꯁꯨ ꯀꯤꯗꯦꯕ ꯑꯩꯈꯣꯏ ꯌꯣꯠ ꯑꯔꯨꯝꯕ ꯊꯥꯡꯒꯠꯄꯗ ꯃꯥꯗꯣ ꯃꯁꯥ ꯆꯥꯎꯔꯒ ꯀꯜꯂ ꯂꯩꯔꯝꯅꯤꯅ ꯀꯤꯗꯦꯕ ꯃꯥꯅ ꯁꯞꯄꯣꯔꯠ ꯂꯩꯕꯁꯦ ꯑꯈꯣꯏ ꯇ꯭ꯔꯦꯅ꯭ꯔꯅ ꯁꯞꯄꯣꯔꯠ ꯂꯩꯕꯁꯦ ꯑꯗꯨꯝ ꯉꯝꯗꯧꯗ ꯃꯥꯜꯂꯦꯕ ꯑꯗꯨꯅ
ꯑꯗꯨꯅꯤ ꯍꯣꯏ ꯐꯩ ꯍꯥꯏꯗꯤ ꯇ꯭ꯔꯦꯅꯔꯒꯨꯝꯕ ꯂꯩꯕꯁꯦ ꯑꯃꯔꯣꯝꯗ ꯏꯁꯥꯅ ꯌꯥꯝꯅ ꯍꯥꯟꯅ ꯀꯨꯏꯅ ꯁꯥꯡꯅ ꯁꯥꯟꯅꯔꯛ ꯇꯥꯔꯗꯤ ꯐꯩ ꯑꯗꯣ ꯑꯅꯧꯕꯒꯨꯝꯕ ꯁꯥꯟꯅꯔꯛꯄꯗꯗꯤ ꯐꯣꯔꯝꯒꯨꯝꯕꯗꯣ ꯃꯣꯏꯅ ꯍꯦꯟꯅ ꯇꯥꯏ ꯇꯥꯗꯦꯗꯣ ꯈꯪꯕꯅꯤꯅ ꯇ꯭ꯔꯦꯅ꯭ꯔ ꯌꯥꯎꯕꯁꯤꯅꯗꯤ ꯌꯥꯝ ꯐꯩ ꯁꯥꯟꯅꯕꯗ
ꯑꯩꯖꯨ ꯍꯟꯗꯛ ꯇ꯭ꯔꯦꯅ꯭ꯔ ꯌꯥꯎꯕꯗ ꯈꯔ ꯑꯁꯣꯏꯕ ꯈꯤꯇꯪ ꯈꯪꯒ꯭ꯔꯦ ꯑꯩ ꯑꯁꯣꯏꯕ ꯈꯤꯇꯪ ꯁꯦꯝꯗꯣꯔꯛꯑꯦ ꯑꯗꯨ ꯐꯩꯌꯦ ꯑꯩ ꯍꯥꯟꯅꯗꯤ ꯇ꯭ꯔꯦꯅ꯭ꯔ ꯌꯥꯎꯗꯕꯤ ꯁꯥꯟꯅꯔꯛꯑꯦꯕ ꯑꯩꯈꯣꯏꯒꯤ
ꯍꯣꯏ ꯑꯗꯨꯅꯦ ꯍꯥꯏꯁꯦ ꯑꯗꯨꯅ ꯑꯩꯈꯣꯏꯅ ꯍꯥꯏꯗꯤ ꯇꯧꯕ ꯑꯃ ꯍꯥꯏꯔꯞ ꯁꯤꯃ ꯈꯪꯉꯦꯅ ꯍꯥꯏ ꯇꯥꯔꯁꯨ ꯄꯨꯡꯇꯧ ꯇꯧꯁꯟꯕꯩ ꯇꯥꯏꯞ ꯇꯧꯕ